ꯑꯥꯎ
ꯇꯥꯕꯔ
ꯑꯜꯂꯨ ꯃꯔꯨ
ꯏꯇꯥꯎ
ꯍꯥꯎ ꯏꯇꯥꯎ ꯀꯔꯝ ꯀꯔꯝꯕ ꯆꯥꯛꯄꯨ ꯀꯃꯥꯏꯅ ꯆꯥꯗꯣꯏꯅꯣ ꯇ ꯍꯧꯖꯤꯛ ꯃꯇꯝꯁꯤꯗꯕꯣ ꯄꯨꯡ ꯇꯔꯥꯁꯤꯗꯕꯣ
ꯑꯠꯆꯥ ꯑꯠꯆꯥ ꯑꯩꯈꯣꯏꯗꯤ ꯑꯅꯤꯔꯛ ꯑꯅꯤꯔꯛ ꯆꯥꯔꯝꯕꯅꯤ ꯃꯁꯗꯤ ꯆꯗ꯭ꯔꯦꯅ
ꯑꯁꯤꯗꯤ ꯀꯩꯗꯧꯔꯕ
ꯀꯥꯂꯦꯟ ꯌꯧꯁꯤꯜꯂꯛꯄꯁꯦ ꯆꯥꯛ ꯑꯝꯇ ꯂꯥꯞꯅꯗꯕ ꯃꯥ
ꯏꯍꯦ ꯍꯧꯖꯤꯛꯀꯥꯟꯁꯤ ꯀꯔꯝ ꯀꯔꯝ ꯄꯥꯜꯂꯤꯕꯅꯣꯅꯦ
ꯑꯁ ꯂꯥꯏꯕꯅ ꯌꯥꯗ꯭ꯔꯦꯕ
ꯁꯥꯕꯁꯤ ꯀꯃꯥꯏꯅ ꯇꯧꯔꯤꯅꯣ ꯀꯥ ꯍꯦꯟꯅ ꯁꯥ꯭ꯔꯥ
ꯁꯥꯒꯠꯂꯛꯑꯦꯕꯕꯨ ꯉꯔꯥꯡ ꯅꯍꯥꯟꯁꯤ ꯑꯃꯨꯛ ꯅꯍꯥꯟꯉꯩꯗꯤ ꯐꯩꯁꯨꯁꯨ ꯄꯝꯕꯅꯦ ꯌꯥꯗ꯭ꯔꯦ ꯉꯔꯒꯗꯦ
ꯑꯍꯥꯡꯁꯦ ꯑꯩꯈꯣꯏ ꯅꯨꯃꯤꯗꯥꯡ ꯐꯦꯟꯃꯨꯛꯀꯤ ꯃꯩ ꯌꯥꯗꯣꯏꯅꯤ ꯈꯜꯂꯤꯁꯦ ꯐꯦꯟꯃꯈ꯭ꯔꯦ ꯑꯗꯩ ꯐꯦꯟ ꯃꯆꯥ ꯑꯃ ꯄꯨꯊꯣꯛꯑ ꯊꯥꯔꯦ
ꯎꯝ
ꯁꯣꯀꯦꯠꯇꯨ ꯂꯥꯏꯟ ꯑꯃ ꯌꯥꯗꯕ ꯂꯥꯏꯟ ꯑꯃ ꯌꯥꯗꯕꯅ ꯌꯥꯏꯔꯣꯏ ꯌꯥꯗ꯭ꯔ ꯈꯪꯗ꯭ꯔꯦ ꯑꯗꯩꯗꯤ ꯉꯁꯤ ꯉꯁꯥꯏ ꯐꯣꯟ ꯇꯧꯔꯝꯕꯅꯤ ꯃꯄꯨꯗ ꯑꯗꯩꯗꯤ ꯑꯁꯤ ꯀꯩꯅꯣꯝ ꯁꯦꯝꯃꯣꯅ ꯏꯟꯗ꯭ꯔꯝꯅꯦꯅ ꯃꯣꯏ ꯀꯩꯅꯣꯗꯨꯟ ꯏꯟꯗ꯭ꯔꯝ ꯑꯦꯝ ꯁꯤ ꯕꯤꯗꯣ ꯏꯟꯊꯔꯝꯅꯦ ꯌꯦꯡꯉꯣ ꯏꯟꯈꯠꯂꯛꯅ ꯌꯦꯡꯉ ꯏꯟꯊꯔ ꯂꯦꯝꯃꯦ ꯏꯟꯈꯠꯂꯦ ꯑꯗ ꯌꯥꯔꯦ ꯁꯤ ꯁ ꯑꯣꯏꯔꯦꯈ
ꯁꯥꯔꯦ ꯉꯔꯥꯡ ꯅꯍꯗꯤ
ꯎꯝ
ꯁꯃꯔꯅ ꯋꯥꯔꯤ ꯂꯩꯇ꯭ꯔꯕ
ꯍꯣꯔꯦꯟꯗꯤ ꯕꯣꯜꯁꯤ ꯕꯣꯜꯁꯤ ꯅꯨꯡꯉꯥꯏꯗꯧꯔꯤꯅꯦ
ꯕꯨꯣꯂꯦꯅ ꯑꯩ ꯄꯤꯅꯤ
ꯣꯜꯁꯤ ꯕꯣꯁꯤ ꯄꯩꯁꯥ ꯈꯔ ꯂꯩꯔꯤ ꯈꯔ ꯊꯥ ꯌꯥꯕꯅꯤ
ꯎ ꯈꯟꯗ꯭ꯔꯛꯇ ꯇꯔꯣ ꯌꯦ ꯑꯗꯨꯉꯣꯏ ꯅ ꯀꯥꯒꯗꯅꯣ
ꯀꯅꯥ ꯍꯥꯏ ꯀꯩꯅꯣ ꯑꯗꯨꯅꯣ ꯁꯅ ꯍꯣꯝꯗꯣꯏꯔꯣ
ꯅꯈꯣꯡ ꯃꯥꯜꯂꯦ ꯀꯩꯅꯣ ꯌꯥꯝ ꯆꯥꯎꯍꯧꯗꯕ
ꯑꯣꯣꯠ ꯆꯥꯍꯥꯎꯗꯦꯕ
ꯎꯝ
ꯏ
ꯆꯪ ꯇꯪꯅꯦꯔ ꯀꯥꯏ ꯃꯤꯗꯤꯝ ꯇ ꯌꯥꯎꯔ ꯃꯣꯏ ꯒꯤꯁꯤ ꯌꯥꯎꯗꯕꯅꯤ ꯌꯥꯎꯗꯕ
ꯀꯥꯏꯒꯔꯣ ꯑꯩ ꯃꯜ ꯊꯒꯒ
ꯊꯣꯂꯛꯑꯕ ꯍꯥꯏꯁꯦ ꯃꯥ ꯏꯟꯖꯔꯤ ꯂꯩꯈ꯭ꯔꯕꯅꯤ
ꯀꯔꯝ ꯀꯥꯟꯗ ꯑꯦ ꯊꯣꯛꯂꯛꯑꯝꯅꯦ ꯉꯔꯥꯡ ꯃꯤ ꯀꯩꯅꯣ ꯂꯥꯛꯑꯦ ꯇ꯭ꯔꯦꯅꯤꯡ ꯊꯣꯛꯂꯛꯏꯗꯨꯗꯤ
ꯇ꯭ꯔꯦꯅꯤꯡ ꯊꯂꯛꯄꯒ ꯀꯩꯅꯣꯒ ꯃꯥꯟꯅꯗꯦꯒꯩꯗ꯭ꯔꯥꯒ
ꯏ
ꯃꯤ ꯑꯝꯇ ꯌꯥꯎꯗꯕꯅꯤ ꯋꯥꯣꯟꯗꯣꯁꯀꯤꯁꯨ ꯌꯥꯎꯗꯦ
ꯑꯣ
ꯎꯝ ꯍꯔꯥꯟ ꯇꯣꯔꯦꯁꯅꯦ ꯔꯥꯥꯁ ꯐꯣꯔꯠꯅꯦ ꯑꯗꯨꯒ ꯃꯤ ꯑꯃ ꯀꯔꯤ ꯖꯤ ꯅꯧꯔꯒꯧꯔ ꯑꯗꯨꯗꯨꯒ ꯊꯣꯛꯅꯤ
ꯏꯁ ꯑꯗꯨꯗꯤ
ꯅꯪ ꯅꯃꯥꯟꯅꯕ ꯕꯣꯅꯤꯁꯟꯗꯨꯕꯨ ꯑ ꯄꯨꯂꯤꯁ ꯅ ꯇꯥꯟꯅ ꯀ ꯀ ꯆ ꯂꯍꯅꯦ
ꯊꯕ
ꯉꯔꯥꯡꯖ
ꯈꯪꯖꯔꯦ
ꯀ ꯀꯅ ꯍꯥꯏꯌꯦ ꯄꯥꯎꯗ
ꯈꯪꯗꯅ ꯂꯩ ꯌꯥꯦ
ꯄꯨꯟꯗ꯭ꯔꯦꯗ ꯀꯣꯂꯦꯟꯗꯤ ꯉꯔꯥꯡꯉꯣ ꯍꯤꯗꯥꯛ ꯑꯃ ꯂꯦꯞ ꯄꯨꯔꯛꯑꯦ
ꯎꯝ
ꯀꯩꯅꯣꯗꯣ ꯑꯥ ꯑꯦꯞꯁꯨꯂꯨꯠꯇꯣ
ꯎꯝ
ꯊꯥꯛ ꯇꯣꯛꯄꯅꯤ ꯃꯥ ꯆꯠꯈ꯭ꯔꯦ ꯊꯛꯑꯣꯅ ꯊꯃꯝꯃꯦ ꯑꯩꯅꯦ ꯅꯤꯒꯤꯆꯟꯅꯦ ꯇꯣꯝꯄꯣꯛꯅꯦ ꯑꯩꯈꯣꯍꯨꯝ
ꯅꯤꯛꯀꯤꯁꯟ ꯑꯣꯏꯗꯤ ꯂꯥꯛꯑꯝꯕ꯭ꯔꯥ
ꯂꯥꯛꯑꯃꯦ ꯉꯔꯥꯡ ꯉꯁꯥꯏ ꯑꯌꯨꯛ ꯉꯟꯇꯥ ꯆꯠꯈꯤ ꯂꯩꯃꯦ ꯑꯃꯨꯛ ꯆꯦꯟꯒꯤ ꯂꯩꯔꯝꯃꯦ
ꯃꯥ ꯉꯔꯥꯡ ꯀꯣꯜꯒ ꯇꯧꯔꯛꯑꯒ ꯑ ꯀꯥꯔꯟ ꯌꯥꯝ ꯉꯥꯡꯉꯝꯕꯅꯦꯕ
ꯑꯣ
ꯑꯩꯁꯨ ꯉꯔꯥꯡ ꯈꯔ ꯂꯥꯡ ꯊꯦꯛꯎꯕ ꯀꯥꯏ ꯀꯥꯏꯗꯅꯣ ꯈꯔ
ꯅꯪꯖꯨ ꯉꯔꯥꯡ ꯑꯦꯁ ꯀꯩꯅꯣꯅ ꯅꯤꯀꯤꯁꯟꯅ ꯍꯥꯏꯕꯗꯤ ꯅꯪ ꯉꯔꯥꯡ
ꯑꯩꯗꯤ ꯄꯛꯇꯦꯀꯣ ꯀꯦ ꯀꯦ ꯈꯪꯅꯤꯀꯣ
ꯀꯦꯗꯤ ꯗꯥꯏꯔꯦꯛ ꯄꯛꯏꯀꯣ ꯂꯣꯛ ꯈꯨꯕꯗꯁꯨ ꯏ ꯌꯥꯎꯋꯦꯏꯀꯣ ꯃꯥꯗꯤ
ꯃꯤ ꯇꯥꯔꯒ ꯃꯤ ꯃꯤ ꯇꯥꯕꯅꯦ ꯑꯃꯨꯛ ꯀꯩꯅꯣ ꯇꯧꯔꯅꯤ
ꯀꯣꯂꯦꯖ ꯅꯨꯡ ꯀꯃꯥꯏ ꯀꯃꯥꯏ ꯇꯧꯔꯤꯒꯦ
ꯑ ꯀꯣꯂꯦꯖ ꯑꯩꯉꯣꯟꯗ ꯑꯃꯨꯛ ꯀꯣꯂꯦꯖ ꯍꯪꯉꯤꯅꯦ ꯇꯧꯔꯤꯁꯦ ꯕꯦꯔꯥꯅꯤꯗ
ꯀꯦꯛ ꯀꯦꯀꯦꯗꯤ ꯃꯊꯪꯗꯩꯁꯨ ꯊꯥ ꯊꯥꯗ ꯌꯥꯔꯣꯏ ꯃꯥꯗꯤ
ꯄ꯭ꯔꯛꯇꯤꯀꯦꯜꯁꯨ ꯊꯥꯗꯦ
ꯃꯊꯪ ꯆꯍꯤ ꯑꯃꯨꯛ ꯂꯥꯛꯈꯤꯅꯤꯕ
ꯑꯣ ꯍꯣ ꯑꯗꯣ ꯃꯥ ꯑꯦ ꯑꯗꯣ ꯃꯥꯥꯏ ꯀꯩꯅꯣꯅ ꯃꯥꯁꯇꯔꯅ ꯀꯃꯥꯏ ꯇꯧꯗꯣꯏꯕ
ꯈꯪꯗꯦꯅ ꯈꯤꯇꯪ ꯉꯥꯡꯉꯨ ꯅꯥꯕ ꯌꯥꯗ꯭ꯔꯦ ꯐꯖꯟ ꯉꯥꯎꯁꯤꯟꯅꯔꯦꯑꯣ
ꯃꯥꯁꯇ꯭ꯔꯅ ꯀꯃꯥꯏ ꯇꯧꯗꯣꯏꯅꯣꯕ ꯀꯩꯅꯣ ꯂꯣꯏꯗꯅ
ꯃꯥꯁꯇꯔ ꯇꯧꯔꯣꯏ ꯃꯥ ꯒ꯭ꯔꯦꯖꯨꯌꯦꯁꯟ ꯑꯃꯨꯛ ꯅꯧꯅ ꯇꯧꯅꯤ ꯍꯥꯏꯕꯅꯦ
ꯏꯁ ꯄꯩꯄꯥ
ꯀꯃꯥꯏ ꯇꯝꯗꯣꯏꯅꯣ ꯄꯔꯛꯇꯤꯀꯜꯖꯨ ꯊꯥꯎ ꯆꯠꯂꯣ ꯌꯥꯗꯦ
ꯑꯗꯣ ꯇꯧꯔ ꯂꯩ ꯀꯔꯤꯅꯣ ꯍꯥꯏꯕꯅꯤꯗ
ꯈꯪꯗꯦ ꯈꯔꯥ ꯉꯡꯑꯣꯅꯦ ꯌꯥꯗ꯭ꯔꯦꯕ ꯐꯖꯟ ꯉꯥꯎꯁꯤꯟꯅꯔꯦꯕ ꯑꯣꯂꯦꯟ ꯃꯅꯥꯎꯄꯥꯗꯣ ꯀꯩ ꯀꯩ ꯍꯥꯏꯅꯈ꯭ꯔꯒꯦ ꯇꯥꯒꯤꯗ꯭ꯔꯦ ꯇꯔꯤꯕꯣ ꯃꯊꯪ ꯃꯊꯪ ꯌꯥꯒꯤꯗ꯭ꯔꯥ ꯃꯜꯂꯦ ꯇꯥꯗꯦ ꯍꯥꯏꯌꯦꯡ ꯆꯠꯇꯣꯏꯗꯨꯕꯨ ꯀꯥꯏꯗꯅꯣ ꯂꯩꯑꯦ ꯀꯩꯅꯣꯗ ꯀꯝꯄꯅꯤꯗ ꯆꯠꯀꯦꯍꯥꯏꯔꯣ ꯍꯥ ꯆꯠꯀꯍꯥꯏꯔꯣ ꯆꯠꯅꯕ ꯇꯧ ꯃꯤ ꯍꯧꯒꯠꯂꯛꯇ꯭ꯔꯤꯕꯣ ꯇꯕꯤꯕ ꯑꯗꯨ ꯑꯦ ꯏ ꯆ ꯂ ꯇꯣꯏ ꯍꯥꯏ ꯀꯦ ꯎꯝ ꯇꯥꯔꯤꯗꯤꯔ ꯑꯩꯈꯣꯏ ꯅꯅꯥꯐꯠ ꯄꯣ ꯆꯔꯁꯤꯅꯦꯣꯏꯃꯤ ꯅꯀꯣ ꯏ ꯐꯔꯦ ꯍꯍ ꯑ ꯄꯨꯖꯥ ꯑ ꯑꯗꯥ ꯑ ꯍ ꯦꯦ ꯍꯦ ꯀꯪꯊ ꯀꯩꯅꯦ ꯇꯨ ꯇꯨ ꯑ ꯃꯇꯥꯏ ꯑꯅꯤ ꯃꯈꯥꯏ ꯃꯇꯥꯏ ꯑꯅꯤ ꯑꯣ ꯃꯥꯏ ꯑꯅꯤ ꯍꯥꯏꯕꯗꯤ ꯃꯇꯥꯏ ꯃꯇꯥꯏ ꯑꯅꯤ ꯃꯇꯥꯏ ꯑꯅꯤ ꯃꯌꯥꯏ ꯑꯅꯤ ꯍꯥꯏꯕ ꯑꯗꯨ